ꯑꯥ
ꯅꯨꯡꯉꯥꯏꯔꯤꯕꯣ ꯏꯇꯥ
ꯅꯨꯡꯉꯥꯏꯔꯦ ꯍꯥꯏꯒꯗ꯭ꯔꯥ ꯑꯩꯅ ꯑꯌꯨꯛ ꯐꯣꯟ ꯇꯧꯔꯛꯀꯦ ꯉꯟꯅ ꯍꯧꯒꯠꯂꯣ ꯍꯥꯏꯔꯒ ꯍꯧꯒꯠꯇꯦ ꯀꯩꯒꯤꯅꯣ
ꯉꯟꯅ ꯍꯧꯒꯠꯄꯗꯁꯦ ꯈꯔ ꯂꯨꯋꯦꯅꯦ
ꯂꯨꯒꯅꯨ ꯑꯗꯨꯏꯗꯤ ꯀꯔꯤ ꯇꯧꯕ꯭ꯔꯥ
ꯁꯨꯝ ꯐꯝꯃꯦꯗꯥ
ꯍꯥ
ꯐꯝꯃꯤꯌꯦ
ꯊꯕꯛ ꯃꯐꯝꯗꯔꯥ
ꯍꯣꯏ
ꯑꯣ ꯌꯥꯝ ꯈꯔ ꯈꯔ ꯉꯟꯅ ꯇꯨꯝꯃꯣ
ꯇꯨꯝꯕꯗꯤ ꯉꯜꯂꯦ ꯄꯨꯡ ꯑꯅꯤ ꯑꯍꯨꯝ
ꯂꯩꯁꯥꯕꯤꯅꯦꯅ ꯉꯟꯅ ꯉꯟꯅ ꯍꯧꯒꯠꯒꯦꯁꯨ ꯈꯟꯗꯦ
ꯎꯝ ꯎꯝ
ꯍꯌꯦꯡ ꯌꯨꯝ ꯄꯥꯜꯂꯗꯤ ꯀꯃꯥꯏ ꯇꯧꯗꯣꯏꯅꯣ ꯁꯤꯗꯤ
ꯎꯝ ꯃꯐꯝ ꯃꯐꯝ ꯃꯇꯨꯡ ꯏꯟꯅ ꯀꯩꯅꯣ ꯇꯧꯕꯅꯤꯅꯦꯁ ꯁꯤꯗꯗꯤ ꯀꯩꯅꯣ ꯇꯧꯕꯒꯤꯅꯦ
ꯅꯀꯨꯕꯣꯛꯅꯦ ꯅꯥꯃꯥ ꯃꯣꯏꯅꯀꯣ ꯋꯥ ꯊꯣꯛꯅꯕ ꯇꯧꯅꯨꯀꯣ
ꯑꯥꯏ
ꯏꯁ ꯑꯩꯈꯣꯏꯒꯤ ꯃꯧꯁꯤꯗꯤ ꯇꯨꯝꯕ ꯀꯥꯟꯗꯗꯤ ꯐꯣꯟ ꯃꯦꯠ ꯃꯦꯠꯂꯒ ꯇꯨꯝꯃꯦ ꯑꯗꯨꯒ
ꯌꯥꯔꯦꯗ ꯅꯣꯏꯅꯗꯤ ꯑꯗꯨꯃꯥꯏꯅ ꯇꯧꯗꯕ ꯍꯥꯏꯔꯛꯀꯅꯨ ꯍꯧꯖꯤꯛ ꯍꯧꯖꯤꯛꯇꯤ ꯈꯪꯉꯕꯣ ꯅꯣꯏꯁꯨ
ꯑꯁ ꯈꯪꯉꯦ
ꯒ ꯭ꯌꯥꯟ ꯇꯥꯔꯛꯈ꯭ꯔꯕ꯭ꯔꯣ
ꯑꯁ ꯐꯥꯔꯁꯗꯗꯤꯀꯣ ꯑꯍꯥꯟꯕꯗꯗꯤ ꯑꯁ ꯑꯩꯈꯣꯏ ꯌꯨꯝꯅꯦꯅ ꯇꯨꯝꯕꯅꯦꯕ
ꯑꯁ
ꯍꯦꯛ ꯍꯧꯒꯠꯄ ꯀꯥꯟꯗ ꯑꯁꯦ ꯈꯣꯏ ꯌꯨꯝ ꯅꯠꯇꯦꯀꯣꯅꯀꯣ
ꯎꯝ ꯎꯝ ꯎꯝ
ꯎꯝ ꯄꯨꯔꯥ ꯀꯥꯏꯅꯣ ꯇꯥꯎꯕꯅꯤꯍꯦ
ꯀꯅꯥ
ꯌꯨꯝꯗꯒ ꯃꯥꯟꯅꯗꯕꯅꯦ
ꯃꯐꯝ ꯃꯐꯝ ꯃꯇꯨꯡ ꯏꯟꯅ ꯀꯩꯅꯣ ꯇꯧꯒꯦꯗ
ꯁꯤꯗꯗꯤ ꯉꯟꯅ ꯍꯧꯒꯠꯂꯁꯨ ꯀꯩꯅꯣ ꯇꯧꯗꯕꯒꯤ ꯑꯦꯌ ꯥ ꯇꯨꯝꯂꯤꯅꯦ ꯑꯗꯨꯕꯨ ꯂꯨꯗꯤ ꯂꯨꯈ꯭ꯔꯦꯗ ꯍꯩꯅ ꯔꯛꯇ꯭ꯔꯕꯅꯤꯅꯀꯣ
ꯎꯝ ꯇꯨꯝꯕꯗꯗꯤ ꯑꯃꯥꯗꯁꯨ ꯑꯗꯨꯝ ꯊꯦꯡꯅ ꯍꯧꯒꯠꯄ ꯃꯥꯜꯂꯦꯀꯣ
ꯑꯍꯣꯏ
ꯎꯝ ꯑꯩ ꯂꯩꯃꯤꯟꯅꯕꯗ ꯈꯪꯉꯦꯕ
ꯑꯗꯨꯁꯨ ꯑ ꯃꯥꯅ ꯈ꯭ꯋꯥꯏꯗ ꯉꯟꯕꯅꯤ ꯍꯥꯏꯌꯦ ꯅꯪꯅ ꯂꯩꯃꯤꯟꯅꯔꯤꯉꯩꯗꯁꯨ ꯅꯪꯅ ꯈꯪꯕꯗꯨ ꯑꯗꯨꯅ ꯈ꯭ꯋꯥꯏꯗ ꯉꯟꯒꯅꯤ ꯍꯥꯏꯌꯦ
ꯑꯥꯎ ꯑꯗꯨ ꯅ ꯃꯥꯟꯅꯦ ꯑ ꯉꯟꯕꯅꯦ ꯑꯠꯇꯩꯁꯤꯡꯗꯤꯀꯣ
ꯎꯝ
ꯌꯥꯗꯕꯅꯤꯍꯦ
ꯃꯤ ꯌꯥꯝꯕꯁꯦ ꯑꯗꯨ ꯑꯣꯏꯌꯦꯗ
ꯑꯗꯨꯅꯦꯕ
ꯑꯃꯅ ꯇꯧꯒꯗ꯭ꯔꯥ ꯑꯃꯅ ꯇꯧꯒꯗ꯭ꯔꯥ ꯍꯥꯏꯅꯀꯣ ꯌꯦꯡꯕꯗꯣ
ꯃꯣꯏꯒꯤ ꯃꯆꯤꯟ ꯃꯅꯥꯎꯗꯨꯅ ꯈꯔ ꯐꯩꯅꯦ ꯈꯪꯗꯦ ꯇꯨꯝ ꯍꯧꯒꯠꯄꯥ ꯀꯩ ꯀ꯭ꯔꯥ ꯗꯀꯣ
ꯎꯝ
ꯏꯃꯨꯡꯒꯤ ꯊꯕꯛ ꯑꯣꯏꯔꯣ ꯀꯔꯤ ꯊꯕꯛ ꯑꯣꯏꯔꯣ ꯑꯗꯨꯝ ꯌꯥꯏꯌꯦ ꯃꯣꯏꯗꯤ
ꯑꯩ ꯁꯨꯝ ꯌꯦꯡꯕꯅꯦꯕ ꯀꯣ
ꯀꯔꯤ ꯋꯥ ꯉꯥꯡꯕ꯭ꯔ ꯃꯥꯗꯣ
ꯈꯪꯗ꯭ꯔꯦ
ꯉꯥꯡꯒꯅꯨ ꯍꯥꯏꯔꯒ ꯃꯈꯣꯟꯗꯣ ꯇꯥꯔꯒ ꯂꯩꯔꯦ ꯃꯥ
ꯀꯔꯤꯅꯣ ꯁꯦꯝꯒꯗꯕꯗꯣ ꯁꯦꯝꯃꯨ ꯍꯥꯏꯌꯣ
ꯐꯣꯟ ꯌꯦꯡꯉꯒ ꯀꯩ ꯀꯩꯅꯣ ꯁꯦꯝꯒꯗꯕꯗꯣ ꯂꯩꯔꯗꯤ ꯁꯦꯝꯃꯨ ꯍꯥꯏꯌꯣ
ꯍꯧꯖꯤꯛ ꯑꯣꯗꯔ ꯑꯃ ꯂꯥꯛꯄꯒꯤ ꯃꯥ ꯁꯦꯝꯕ ꯆꯪꯉꯒꯤꯅꯦ
ꯎꯝ ꯑꯁ ꯐꯣꯟ ꯂꯥ ꯑꯦ ꯇꯕ꯭ꯔꯥ
ꯄꯥꯏ ꯈꯠꯈꯤꯅꯨ ꯍꯧꯖꯤꯛꯗꯤ
ꯄꯥꯏꯈꯠꯂꯣꯏ ꯄꯥꯏꯈꯠꯄ ꯌꯥꯗꯕꯩꯅꯤꯅꯦ ꯀꯩꯒꯤꯅꯣ ꯑꯁꯤꯗ ꯇꯧꯔꯒ ꯐꯣꯟ ꯂꯥꯛ ꯄꯣꯠꯁꯨ ꯈꯪꯕ ꯀꯣ ꯗꯤꯖꯥꯏꯟ ꯑꯃꯥꯅꯦꯁꯤꯁꯦ ꯑꯩꯈꯣꯏ ꯕꯥ ꯅꯦ
ꯑꯩꯈꯣꯏꯔꯣꯝꯒꯤ ꯕꯥ ꯗꯣ ꯇꯧꯔꯑꯦ ꯀꯩꯒꯤꯅꯣ ꯈꯪꯗꯦ
ꯍꯣꯔꯦꯟ ꯅꯪ ꯃꯨꯛ ꯇꯧꯔꯣ
ꯎꯝ
ꯃꯥꯁꯨ ꯈꯣꯏꯗ ꯇꯧꯅꯤꯡꯕ ꯃꯥꯜꯂꯦ
ꯑꯃꯥꯁꯨ ꯑꯃꯥꯗꯨꯗꯤ ꯅꯨꯡꯉꯥꯏꯅ ꯂꯩꯕ ꯃꯥꯜꯂꯦꯀꯣ ꯃꯕꯣꯛ ꯈꯣꯏꯗ
ꯑꯁ ꯃꯥꯗꯤ ꯍꯥꯏꯅꯣ ꯑꯈꯣꯏ ꯕꯥꯅꯤ ꯀꯩꯅꯣ ꯅꯤꯡꯁꯤꯡꯗꯦ ꯍꯦ
ꯃꯕꯣꯛꯀ ꯃꯃꯥꯒ ꯅ
ꯃꯥꯒꯤ ꯕꯥꯆꯧꯕ ꯑꯃꯥ ꯗꯥꯗꯥ ꯑꯝꯃꯥ ꯀꯩꯅꯣ ꯑꯃꯥ ꯆꯠꯄꯗꯣ ꯂꯩꯗꯅ
ꯎꯝ
ꯈꯪꯕ꯭ꯔꯥ
ꯍꯥ
ꯑꯝꯃꯥ ꯀꯛꯄꯗꯣ ꯑꯗꯣ ꯃꯥꯅ ꯐꯣꯟ ꯇꯧꯔꯛꯄ ꯀꯥꯟꯗꯀꯣ
ꯎꯝ
ꯑ‌ꯦ ꯈ ꯅꯪ ꯕꯥꯆꯧꯅꯦ ꯐꯣꯟ ꯄꯥꯏ ꯍꯥꯏꯔꯒ ꯄꯥꯏ ꯄꯥꯏꯅꯤꯡꯗꯦ ꯄꯥꯏꯔꯣꯏ ꯈꯣꯏ ꯄꯥꯆꯧ ꯅꯠꯇꯦꯗ ꯑꯩꯈꯣꯏꯒꯤ ꯈꯣꯏ ꯏꯃꯨꯡꯒꯤ ꯅꯠꯇꯦꯗ ꯑꯥ ꯍꯖꯤꯛ ꯅꯪ ꯅꯪ ꯃꯅꯥꯛꯇ ꯂꯩꯕꯗꯣ ꯃꯥꯗꯣ ꯃꯣꯏꯒꯤ ꯏꯃꯨꯡꯅꯦ ꯍꯥꯏꯔꯦ
ꯀꯅꯥꯅ ꯍꯥꯏꯕ꯭ꯔꯥ ꯈꯪꯗꯦ ꯈꯪꯉꯒ ꯂꯩꯅꯦ ꯑꯉꯥꯡ ꯑꯣꯏꯔꯁꯨ ꯑꯗꯨ ꯑꯣꯏꯔꯁꯨ ꯅꯪ ꯕꯥꯆꯧꯅꯦ ꯍꯥꯏꯕꯀꯣ
ꯎꯝ
ꯈ‌ꯣꯏ ꯏꯃꯨꯡꯒꯤ ꯃꯣꯏ ꯗꯥꯗꯥꯅꯦ ꯍꯥꯏ
ꯎꯝ
ꯑꯉꯥꯡꯁꯤꯡꯖꯨ ꯁꯤꯡꯕꯅꯦ
ꯁꯤꯡꯉꯤꯕ ꯍꯥꯏꯗꯤ ꯃꯣꯏꯅ ꯂꯥꯛꯄ ꯀꯥꯟꯗ ꯁꯨꯝ ꯑꯈꯣꯏꯗ ꯑꯗꯨꯝ ꯂꯩꯌ‌ꯦꯕ ꯑꯗꯨ ꯑꯣꯏꯔꯁꯨ ꯂꯩꯔꯁꯨ ꯀꯩꯅꯣ ꯑꯗꯨꯝ ꯑꯗꯨꯅꯦ ꯑꯗꯥꯅꯦ ꯍꯥꯏꯕꯗ ꯈꯪ ꯕ ꯒꯤꯔꯥ ꯈꯪꯗꯦ
ꯍꯥꯏꯗꯤ ꯃꯥꯒ ꯃꯥꯟꯅꯕ ꯃꯥꯒ ꯂꯦꯡꯒꯥ ꯃꯥꯟꯅꯕ ꯑꯃꯥ ꯂꯩꯗꯅ ꯅꯪ ꯍꯧꯖꯤꯛ ꯂꯩꯕꯥ ꯑꯃꯥ ꯇꯧꯕꯦꯗꯣ ꯑꯗꯨ ꯃꯥꯅ ꯑꯩꯈꯣꯏ ꯗꯥꯅꯤ ꯑꯩꯈꯣꯏ ꯗꯥꯅꯤ ꯍꯥꯏꯕꯗꯣ ꯈꯪꯕ꯭ꯔꯥ ꯈꯪꯗꯦ꯫ ꯃꯥꯏꯗ ꯍꯥꯏꯔꯁꯨ ꯃꯥꯗꯤꯕꯥ ꯆꯧꯕꯅꯤꯅꯀꯣ꯫
ꯎꯝ꯫
ꯎꯝ꯫
ꯎꯝ꯫ ꯐꯣꯟ ꯇꯧꯔꯛꯔꯁꯨ ꯃꯥꯗꯦꯀꯣ ꯋꯥ ꯉꯥꯡꯔ ꯐꯣꯟ ꯊꯝꯃꯣ꯫ ꯊꯝꯃꯣ ꯍꯥꯏꯔꯅꯤ ꯐꯣꯟ ꯌꯦꯡꯅꯤꯡꯕꯒꯤꯀꯣ꯫
ꯃꯕꯣꯛꯗꯣ ꯃꯥ ꯃꯃꯥꯗꯧꯅ ꯂꯩꯔꯦꯅꯦ ꯃꯥꯗꯤ꯫
ꯑꯣ ꯃꯥꯗꯨꯃꯥꯥꯏ ꯂꯩꯕꯅꯦ ꯃꯕꯣꯛꯅ ꯀꯣ ꯐꯤꯔꯣꯟ ꯀꯔꯤ ꯀꯔꯥ ꯂꯩꯔꯖꯨ ꯃꯥꯒꯤ ꯈꯛꯇ ꯂꯧꯕ ꯌꯥꯔꯣꯏ ꯍꯥꯏ ꯌꯥꯗꯦ ꯍꯥꯏ꯫
ꯀꯜꯂꯛꯄꯀꯣ꯫
ꯎꯝ꯫
ꯂꯧꯔꯗꯤ ꯑꯗꯨꯝ ꯃꯥꯟꯅ ꯃꯕꯥꯅꯤꯒꯤ ꯂꯧꯃꯤꯟꯅꯩ ꯍꯥꯏꯕ꯫
ꯑꯥ꯫
ꯅꯍꯥꯟ ꯃꯥꯅ ꯀꯩꯅꯣ ꯆꯠꯄ ꯃꯇꯝꯗ ꯒꯥꯔꯤꯗ ꯑꯗꯨꯝ ꯌꯣꯔꯒ ꯂꯥꯛꯄ ꯃꯤꯁꯤꯡꯁꯨ ꯂꯩꯗꯅ꯫ ꯑꯗꯨꯗ ꯐꯨꯔꯤꯠ ꯑꯃ ꯃꯕꯣꯛꯅ ꯃꯥꯒꯤ ꯂꯩꯕ ꯃꯥꯜꯂꯦ꯫
ꯍꯣꯏ ꯫
ꯑꯗꯨꯗ ꯃꯥꯒꯤ ꯄꯨꯄꯨꯗꯨꯗ ꯑꯈꯣꯏ ꯕꫭꯛꯗꯤ ꯃꯊꯟꯗ ꯂꯩꯔꯒ ꯂꯥꯛꯑꯦ ꯑꯈꯣꯏꯒꯤꯗꯤ ꯀꯩꯝ ꯂꯩꯔꯛꯇꯦꯅꯀꯣ꯫ ꯅꯨꯡꯉꯥꯏꯇꯕꯒꯤ ꯃꯄꯨꯒ ꯃꯕꯥꯅꯤ ꯅꯨꯡꯊꯤꯟꯗ ꯒꯥꯔꯤ ꯃꯆꯥꯗ ꯇꯧꯔ ꯇꯣꯡꯉꯒ ꯑꯃꯨꯛ ꯆꯠꯂꯦꯌꯦ꯫ ꯃꯋꯣꯡꯗꯣ ꯅꯨꯡꯉꯥꯏꯇꯕꯀꯣ꯫
ꯎꯝ꯫
ꯅꯣꯏꯔꯣꯝꯗꯁꯨ ꯅꯨꯡꯉꯥꯏꯔꯝꯒꯅꯤꯗ ꯗꯨ ꯂꯩꯔꯗꯤꯀꯣ꯫
ꯎꯝ꯫ ꯍꯧꯖꯤꯛ ꯃꯥꯅ ꯈꯜꯂꯤꯁꯦ ꯑꯥ ꯃꯥꯒꯤ ꯏꯃꯨꯡ ꯃꯥꯥ ꯕꯣꯕꯣꯛꯇꯣ ꯃꯥꯒꯤ ꯃꯃꯥ ꯑꯣꯏꯅ ꯈꯟꯕ ꯃꯥꯜꯂꯦ ꯑꯗꯣ꯫
ꯎꯝ ꯑꯗꯨꯅꯦ ꯑꯩꯅ ꯍꯥꯏꯕꯗꯣ ꯫
ꯎꯝ ꯃꯕꯣꯛꯗꯨꯁꯨ ꯃꯁꯨꯅꯦ ꯈꯟꯗꯕ ꯃꯥꯜꯂꯦ ꯑꯗꯨꯝ ꯃꯆꯥ ꯑꯗꯨꯃꯥꯏꯅ ꯈꯟꯕ ꯃꯥꯜꯂꯦ꯫
ꯎꯝ ꯑꯗꯨꯒ ꯐꯩꯗ꯫
ꯎꯝ ꯅꯨꯡꯁꯤꯕꯒꯤ ꯃꯥꯁꯨ ꯂꯩꯅꯤꯡꯕꯅꯦꯕ ꯂꯩꯕ ꯑꯗꯨꯝ꯫
ꯎꯝ꯫
ꯂꯩꯕ ꯅꯨꯡꯉꯥꯏꯗ꯭ꯔꯗꯤ ꯀꯅꯥꯅ ꯂꯩꯅꯤꯡꯒꯅꯤ ꯅꯨꯡꯁꯤꯗ꯭ꯔꯗꯤꯀꯣ꯫
ꯑꯗꯨꯅꯦ ꯫ ꯃꯃꯥ ꯅꯤꯡꯁꯤꯡꯕ ꯑꯗꯨ ꯃꯇꯝ ꯑꯣꯢꯕꯅꯦꯕ ꯑꯗꯨꯕꯨ ꯅꯨꯡꯉꯥꯢ ꯃꯣꯢꯅ ꯀꯩꯅꯣ ꯇꯧꯕꯒꯤ ꯅꯨꯡꯁꯤꯅ ꯇꯧꯕꯒꯤꯀꯣ
ꯑꯥ ꯍꯟꯗꯛꯅ ꯐꯣꯔ ꯏꯌꯥꯔꯁꯅꯦ ꯂꯩꯒꯗꯕ ꯌꯦꯡꯉꯣ
ꯅꯖꯔꯤ ꯀꯦꯖꯤ ꯀ꯭ꯂꯥꯁ ꯇꯨꯋꯦꯜꯐ ꯀ꯭ꯂꯥꯁ ꯇꯨ ꯀꯣ ꯆꯍꯤ ꯃꯔꯤ ꯁꯨꯗꯧꯔꯦ ꯂꯩꯗꯕ
ꯑꯗꯨꯝ ꯂꯩꯔꯁꯨ ꯀꯥꯢꯗ꯭ꯔꯦ ꯅꯦ ꯃꯥꯗꯤ
ꯎꯝ ꯃꯄꯥꯥꯅꯀꯣ ꯇꯦꯟ ꯂꯣꯢꯗ꯭ꯔꯤ ꯐꯥꯎ ꯑꯗꯨꯗ ꯊꯝꯅꯤꯌꯦ
ꯇꯦꯜ ꯂꯣꯢꯔꯗꯤ ꯀꯗꯥꯢꯗ ꯊꯝꯒꯦꯔ ꯈꯪꯗꯦ
ꯀꯩꯅꯣꯅ ꯃꯥ ꯑꯀꯥꯌꯥ ꯃꯄꯨꯅꯀꯣ
ꯎꯝ
ꯁ꯭ꯀꯨꯜꯗ ꯃꯤꯡ ꯄꯦꯔꯦꯟꯁ ꯀꯩꯅ ꯑꯥ ꯂꯩꯗꯅ
ꯎꯝ
ꯑꯩꯈꯣꯢ ꯃꯤꯡꯗ ꯑꯗꯨꯝ ꯊꯝꯃꯣ ꯍꯥꯢꯔꯦ ꯃꯄꯨꯅ ꯎꯝ ꯍꯥꯢꯗꯤ ꯑꯥ ꯑꯁꯥꯝꯗꯗꯤ ꯀꯩꯅꯣ ꯃꯅꯤꯄꯨꯔ ꯑꯁꯥꯝ ꯂꯩꯗꯅ ꯁꯥꯝꯗꯗꯤ ꯊꯕꯛ ꯀꯔꯤ ꯀꯔꯥ ꯇꯧꯕꯁꯦ ꯆꯦ ꯆꯥꯡꯗꯣ ꯐꯖꯅ ꯂꯩꯔꯗꯤ ꯐꯩ ꯍꯥꯢꯕꯀꯣ ꯁꯦꯟ ꯀꯔꯤ ꯀꯔꯥ ꯃꯅꯤꯄꯨꯔ ꯗꯤ ꯁꯦꯟ ꯊꯕꯛ ꯀꯩꯅꯣ ꯈꯜꯂꯁꯨ ꯄꯩꯁꯥ ꯂꯩꯇ꯭ꯔꯗꯤ ꯌꯥꯗꯦꯗꯅ
ꯎꯝ
ꯃꯤꯒꯤ ꯁꯣꯝꯗꯗꯤ ꯁꯨꯃꯥꯢꯅ ꯇꯧꯗꯦꯕ ꯑꯗꯨꯒꯤ ꯃꯄꯨꯅꯀꯣ ꯁꯤꯗ ꯊꯝꯕꯁꯤꯗ ꯂꯣꯢ ꯇꯧꯔꯁꯤ ꯃꯄꯨꯅꯗꯤ ꯍꯥꯢꯕ ꯑꯩꯅ ꯑꯁ ꯃꯣꯏ ꯕꯕꯥ ꯏꯌꯥꯔꯥ ꯊꯝꯅꯤꯡꯔꯗꯤ ꯊꯝꯃꯣ ꯍꯥꯢꯌꯣ ꯍꯥꯢꯅ
ꯎꯍꯨꯝ
ꯀꯔꯤ ꯍꯦꯟꯖꯥꯡ ꯆꯥꯕ꯭ꯔꯥ ꯑꯌꯨꯛꯀꯤ
ꯑꯁ ꯅꯍꯥꯟ ꯈꯃꯦꯡ ꯑꯈꯣꯢꯗꯣ ꯂꯣꯢꯗ꯭ꯔꯤꯕꯒꯤ ꯑꯗꯨꯝ ꯆꯥꯔꯤ ꯑꯗꯣ ꯉꯁꯤꯗꯤ ꯂꯣꯢꯈ꯭ꯔꯦ
ꯑꯁ ꯈꯃꯦꯟꯖꯨ ꯆꯥꯕ ꯌꯥꯝ ꯁꯥꯡꯅ ꯄꯢꯍꯦ ꯌꯥꯝ ꯀꯨꯢꯅ ꯆꯥꯢꯍꯦ
ꯆꯥꯝꯃꯒꯤꯅꯦ ꯄꯦꯛꯀꯦꯠꯇ ꯂꯧꯕꯗꯣ ꯄꯦꯀꯦꯠꯇ ꯌꯥꯡꯈꯩꯒꯤꯁꯨ ꯂꯩꯇ꯭ꯔꯦ ꯆꯥꯝꯃ ꯆꯥꯝꯃ ꯌꯥꯝꯔꯁꯨ ꯌꯥꯝꯗ꯭ꯔꯁꯨ ꯑꯗꯨ ꯑꯗꯨꯑꯣꯢꯔꯦ
ꯎꯝ
ꯑꯗꯣ ꯈꯜꯂꯤꯕꯅꯦ ꯁꯤꯗ ꯅꯣꯠꯏꯁ ꯗꯨꯀꯥꯟ ꯍꯥꯡꯉꯁꯤꯔ ꯍꯥꯢꯅ
ꯑꯗꯣ ꯁꯤꯠꯄꯗꯤ ꯁꯤꯠꯀꯗ꯭ꯔ
ꯁꯤꯠꯄꯗꯤ ꯁꯤꯠꯀꯅꯤꯌꯦ ꯑꯥ ꯑꯗꯣ ꯊꯥ ꯅꯤꯡꯉꯥꯏꯗꯣ ꯑꯩꯈꯣꯏꯗꯤ ꯈꯨꯟꯒ ꯂꯥꯞꯄꯅꯦꯀꯣ ꯑꯦꯌꯔꯄꯣꯠ ꯃꯐꯝꯒ
ꯑꯥ ꯑꯈꯣꯏ ꯀꯪꯅꯣ ꯖꯤꯔꯤꯗꯀꯣ
ꯎꯝ
ꯑꯥ ꯑꯁꯥꯝ ꯂꯣꯝꯒꯤꯗꯣ
ꯎꯝ
ꯑꯗꯩꯗꯗꯥ ꯊꯥꯕ ꯃꯤ ꯂꯩꯌꯦ ꯗꯦꯜꯂꯤ ꯀꯩ ꯀꯥꯗꯀꯣ
ꯎꯝ
ꯒꯨꯍꯥꯇꯤ ꯆꯠꯂꯒ ꯊꯥꯕ
ꯎꯝ
ꯄꯣꯠꯁꯤꯡꯗꯣ ꯔꯤꯞ ꯒꯥꯔꯤ ꯑꯆꯧꯕ ꯑꯃ ꯑꯃꯗ